ꯇꯥꯕ꯭ꯔꯣ
ꯍꯣ ꯇꯔꯦ
ꯑꯦ ꯑꯦ ꯍꯣꯏ ꯇꯥꯏꯌꯦ ꯎꯝ ꯑꯩꯁꯨ ꯍꯧꯖꯤꯛ ꯌꯦꯡꯉꯝꯕ ꯆꯞ ꯆꯥꯅ ꯂꯥꯛꯑꯦ
ꯎꯝ
ꯑꯁ ꯐꯧ ꯐꯧ ꯃꯌꯥꯝ ꯅꯨꯡ ꯃꯌꯥꯝꯒ ꯃꯍꯤꯛ ꯃꯌꯥꯝꯒ ꯈꯪꯗꯕꯤꯗ
ꯑꯥ ꯑꯈꯣꯏꯗꯅ ꯑ ꯃꯣꯏꯅ ꯄꯤꯕꯗꯣ ꯆꯤꯡ ꯆꯦꯡ ꯆꯤꯡꯒꯤ ꯐꯧꯒ ꯇꯝꯄꯥꯛ ꯐꯧꯒ ꯄꯨꯜꯂꯦ
ꯑꯦ
ꯑꯗꯣ ꯆꯤꯡꯗꯤ ꯐꯥꯎꯅ ꯌꯥꯝꯃꯦ ꯃꯣꯏꯅ ꯄꯤꯕꯗꯣ
ꯍꯥꯎꯗꯕ꯭ꯔꯣ
ꯑꯣ ꯑꯥ ꯏꯕꯥꯅꯤꯕꯨꯗꯤ ꯑꯗꯨꯝ ꯆꯥꯈ꯭ꯔꯕꯒꯤ ꯍꯩꯅꯈ꯭ꯔꯕ ꯑꯗꯣ ꯃꯣꯏꯗꯤ ꯆꯥꯅꯤꯡꯗꯦ ꯑꯗꯨꯒꯤ ꯀꯔꯤ ꯀꯔꯤ ꯇꯧꯔꯁꯨ ꯆꯔꯆꯀꯤ ꯅ ꯐꯠꯇꯕ ꯃꯣꯏ ꯏꯃꯨꯡꯒꯤ ꯑꯣꯏꯅ ꯍꯥꯏ ꯍꯥꯏꯔꯒ ꯄꯨꯔꯛꯑꯦ ꯍꯥꯎ
ꯎꯝ ꯑꯗꯨ ꯍꯗ ꯑꯗꯨꯅ ꯀꯩꯅꯣ ꯂꯥꯁꯇꯤꯡ ꯑꯣꯏꯅꯤ ꯌꯥꯝ ꯈꯥꯡꯉꯅꯤ ꯆꯤꯡꯒꯤ ꯐꯥꯎ ꯌꯥꯎꯕꯅꯤꯅ
ꯍꯥꯏ
ꯁꯪꯕꯥꯩ ꯀꯌꯥꯒꯨꯝ ꯄꯤꯕ꯭ꯔꯣ
ꯍꯧꯖꯤꯛꯇꯤ ꯃꯣꯏ ꯁꯨꯃꯥꯢ ꯇꯔꯥꯍꯨꯝꯗꯣꯏ ꯄꯤꯌꯦ ꯑꯗꯨ ꯇꯔꯥꯅꯤꯊꯣꯏ ꯋꯥꯠꯂꯤ
ꯑꯦ ꯍꯣꯏ ꯉꯝꯗ꯭ꯔꯗꯤ ꯌꯣꯟꯊꯣꯛꯈ꯭ꯔꯣ
ꯑꯥ ꯎꯝ
ꯍꯧꯖꯤꯛ ꯆꯦꯡꯁꯨ ꯃꯃꯜ ꯇꯥꯡꯉꯦꯕ
ꯑ ꯆꯥꯛ ꯆꯥꯕ ꯀꯟꯕꯒꯤ ꯑꯥ
ꯆꯥꯕ ꯉꯝꯂꯣꯏ ꯍꯥꯏꯔꯗꯤ ꯌꯣꯟꯊꯣꯛꯑꯣꯕ ꯍꯧꯖꯤꯛ
ꯑꯝ
ꯆꯦꯡ ꯇꯥꯡꯕꯒꯤ ꯃꯇꯝꯅꯤꯅ
ꯑꯦ ꯑꯋꯥꯠꯄꯗꯣ ꯄꯤꯗ꯭ꯔꯤ ꯃꯣꯏꯗꯣ ꯈꯪꯗꯦ ꯀꯗꯥꯏꯗꯒꯤ ꯃꯣꯏꯅ ꯈꯥꯏꯅꯔꯒ ꯄꯤꯗꯣꯏꯔꯥ ꯈꯪꯗꯦ ꯀꯩꯅꯣꯗꯗꯤ ꯂꯩꯇ꯭ꯔꯦ
ꯐꯧꯒꯩꯗꯗꯤ ꯂꯩ
ꯑꯥ ꯐꯧꯒꯩꯗꯗꯤ ꯂꯩꯇ꯭ꯔꯦ ꯈꯪꯗꯦ ꯏꯕꯥꯅꯤꯅ ꯆꯥꯕ ꯀꯟꯕꯒ ꯅꯍꯥꯟ ꯐꯧ ꯇꯛꯄ ꯃꯤꯅ ꯅꯕꯥꯅꯤꯗꯤ ꯆꯥꯛ ꯐꯖꯅ ꯆꯥꯏꯅꯦ ꯍꯥꯏꯌꯦ ꯐꯧ ꯇꯛꯄ ꯑꯗꯨꯝ ꯂꯥꯛꯄꯒꯤ
ꯑ ꯌꯦꯟ ꯂꯣꯏꯕꯒꯤꯅꯦ ꯌꯦꯟ ꯂꯣꯏꯕꯁꯦ ꯆꯦꯡꯁꯦ ꯆꯠꯈꯤꯕ ꯈꯪꯍꯧꯗꯕꯅꯦ
ꯑꯍꯣꯏ ꯍꯦꯟꯅ ꯑꯩꯈꯣꯏꯒꯤ ꯀ ꯌꯦꯟ ꯑꯆꯥꯎꯕ ꯈꯣꯏꯒꯤꯗꯤ ꯐꯧ ꯑꯣꯏꯅ ꯄꯤꯈ꯭ꯔꯦ ꯄꯤꯈ꯭ꯔꯦ ꯑꯗꯣ ꯌꯦꯅꯥꯎꯒꯤ ꯄꯤꯕꯗ ꯍꯧꯖꯤꯛꯇꯤ ꯌꯦꯟꯅꯥꯎꯁꯨ ꯑꯣ ꯉꯥꯅꯨ ꯍꯦꯛ ꯂꯩꯇ꯭ꯔꯦ ꯉꯥꯅꯨ ꯃꯔꯨꯝ ꯐꯖꯅ ꯃꯊꯣꯡ ꯃꯔꯣꯡ ꯅꯥꯢꯗꯕꯒꯤ ꯑꯁꯤꯗ ꯊꯝꯐꯝꯁꯨ ꯐꯖꯗꯕ꯫ ꯑꯗꯨꯒꯤ ꯑꯦ ꯇꯣꯛꯈ꯭ꯔꯁꯦ ꯐꯖꯗ꯭ꯔꯦꯗꯅ ꯉꯥꯅꯨꯁꯨ ꯃꯁꯥ ꯐꯖꯔꯛꯄ ꯂꯥꯢꯗꯅ ꯀꯪꯂꯛꯄꯒꯤ ꯑꯁ ꯇꯣꯛꯈ꯭ꯔꯁꯦꯅ ꯇꯣꯛꯄ ꯆꯥꯛꯁꯨ ꯐꯖꯅ ꯆꯥꯗꯦ ꯁꯤꯗ ꯂꯥꯛꯑꯒ ꯐꯖꯅ ꯊꯣꯡꯕꯤꯔꯁꯨ ꯆꯥꯛ ꯆꯥꯅꯤꯡꯗꯕ ꯃꯣꯏ ꯇꯣ ꯂꯩꯐꯝ ꯅꯨꯡꯉꯥꯏ ꯑꯣ ꯑꯣꯏꯕ ꯃꯥꯜꯂꯦ
ꯁꯥꯕꯒꯤ ꯑꯣꯏꯔꯝꯅꯤ ꯏꯔꯨꯁꯨ ꯏꯔꯨꯔꯝꯂꯔꯣꯏ ꯑꯗꯨꯒꯤ
ꯀꯩꯅꯣꯗ ꯀꯣꯝꯄꯥꯛꯇ ꯃꯔꯛ ꯃꯔꯛꯇꯤ ꯄꯤꯑꯦ ꯑꯗꯨꯕꯨ ꯀꯩꯅꯣ ꯇꯧꯗꯦ ꯑꯗꯨꯒꯤ
ꯎꯝ ꯇꯨꯔꯦꯟꯗ ꯊꯥꯗꯣꯔꯁꯨ ꯇꯨꯔꯦꯟꯗ ꯆꯠꯈꯤꯗꯧꯕ꯫ ꯍꯥꯜꯂꯣ
ꯎꯝ ꯇꯥꯄ꯭ꯔꯥ
ꯍꯣꯢ ꯇꯥꯔꯦ
ꯑꯦ ꯃꯔꯨꯝꯁꯨ ꯄꯥꯛꯀꯣꯛꯇꯥ ꯀꯣꯛꯑꯦ ꯑꯗꯨꯒꯤ
ꯑꯦ
ꯑꯗꯨꯝ ꯃꯊꯣꯡ ꯃꯔꯣꯡ ꯃꯔꯝ ꯃꯀꯣꯟꯗꯤ ꯁꯦꯝꯄꯤꯌꯦ ꯇꯣ ꯁꯦꯝꯕꯤꯕꯇ ꯂꯩꯇꯦ ꯑꯗꯣ ꯃꯥ ꯑꯃꯨꯛꯀ ꯃꯀꯣꯟ ꯁꯦꯝꯃꯦ꯫ ꯃꯀꯣꯟ ꯁꯦꯝꯕꯗꯨꯗ ꯀꯣꯛꯀꯗ꯭ꯔꯥ ꯍꯥꯢꯅꯗꯤ ꯌꯦꯡꯕꯅꯦ ꯀꯣꯛꯇꯕ꯫ ꯃꯔꯨꯝꯕꯨꯗꯤ ꯇꯔꯥ ꯒꯨꯝꯕꯗꯤ ꯁꯨꯔꯝꯃꯅꯤ ꯃꯥꯅ ꯑ ꯏꯕꯥꯅꯤꯅ ꯈꯣꯠꯂꯒ ꯑꯉꯥꯡꯗ ꯐꯨꯠꯄꯤꯕ
ꯑꯥ ꯑꯩꯁꯨ ꯂꯣꯏꯅꯤꯡꯕꯅꯤꯅꯦ ꯌꯦꯟ ꯌꯦꯟ ꯃꯔꯨꯝ ꯀꯣꯛꯄ ꯑꯗꯨꯝ ꯀꯣꯛꯄꯗꯣ ꯑꯗꯨ ꯂꯣꯏꯅꯤꯡꯕ ꯌꯦꯟꯒꯣꯜ ꯁꯥꯕꯤꯅꯉꯥꯏ ꯃꯤ ꯂꯩꯇꯕꯒꯤ ꯑꯗꯨꯝ ꯂꯩꯔꯦ
ꯑꯦ
ꯑꯗꯨꯗꯨ ꯌꯥꯝ ꯌꯣꯛꯅꯤꯡꯉꯦ ꯑꯩꯗꯤ
ꯑꯦ ꯀꯔꯝꯕ ꯌꯦꯅꯣ ꯂꯦꯌꯥꯔꯔꯣ
ꯂꯥꯏꯌꯔꯁꯨ ꯅꯠꯇꯕ ꯕ꯭ꯂꯦꯛ ꯀꯔꯤ ꯍꯥꯏꯕ꯭ꯔꯥ ꯃꯔꯨꯝ ꯄꯨꯡꯇꯨꯗ ꯄꯨꯡꯀꯣꯛꯇ ꯀꯣꯛꯄꯗꯣ ꯑꯗꯨꯁꯨ ꯂꯥꯈꯔ꯭ꯅꯦ ꯇꯨꯁꯨ ꯂꯥꯛꯈ꯭ꯔꯦꯅꯦ ꯃꯤꯗꯤ ꯑꯗꯨꯝ
ꯑꯦ ꯑꯩꯈꯣꯏꯁꯨ ꯌꯣꯏꯟ ꯂꯣꯏꯅꯤꯡꯉꯤꯅꯦ ꯂꯦꯌꯔ ꯅꯠꯇ꯭ꯔꯗꯤ
ꯑꯁꯨ ꯀꯟꯇꯦꯛ ꯇꯧꯗ꯭ꯔꯤ ꯑꯁꯤ ꯀꯩꯅꯣ ꯃꯐꯝ ꯂꯩꯇꯕꯤꯀꯣ ꯃꯣꯏ ꯃꯣꯏ ꯅꯝꯕꯔ ꯄꯤꯛꯏꯕ
ꯑꯦ ꯑꯗꯣ ꯀꯟꯇꯦꯛ ꯇꯧꯔꯗꯤ ꯍꯥꯢꯔꯑꯣ ꯃꯔꯨꯝ ꯑꯗꯨꯝ ꯀꯣꯛꯑꯗꯤ ꯑꯉꯥꯡꯒꯤ ꯌꯥꯝ ꯆꯜꯂꯦ ꯎꯝ ꯉꯥꯅꯨ ꯂꯩꯕ ꯀꯥꯟꯗꯤ ꯉꯥꯅꯨ ꯃꯔꯣꯝ ꯑꯗꯨꯣꯝ ꯐꯣꯠꯄꯤꯕꯒꯤ ꯉꯥ ꯌꯦꯔꯨꯝꯕꯨꯗꯤ ꯐꯨꯄꯤꯔꯤꯗꯤ ꯆꯥꯕ ꯃꯥꯁꯦ ꯑꯗꯨꯒꯤ ꯆꯥꯛꯇꯤ ꯆꯥꯗ꯭ꯔꯁꯨ ꯌꯦꯔꯨꯝ ꯆꯥꯔꯗꯤ ꯅꯗꯤ ꯄꯤꯕ ꯑꯗꯣ
ꯎꯝ ꯑꯩꯈꯣꯏꯁꯨ ꯑꯁꯤꯗꯁꯨ ꯂꯩꯔꯤ ꯌꯦꯔꯨꯝ ꯆ ꯏꯔꯨꯝ ꯌꯧꯗꯗꯤ ꯆꯥꯛ ꯆꯥꯗꯕꯁꯨ ꯃꯤ ꯑꯃ ꯂꯩꯔꯤꯌꯦ
ꯉꯁꯥꯏ ꯉꯁꯥꯏ ꯑꯌꯨꯛ ꯏꯔꯣꯏ ꯃꯈꯣꯡ ꯐꯨꯠꯄꯗꯣ ꯑꯃꯐꯥꯎ ꯆꯥꯗꯦ
ꯑꯦ ꯍ ꯃꯅꯝ ꯅꯝ ꯊꯤꯌꯦ
ꯎꯝ ꯀꯜꯂꯤ ꯍꯥꯏꯅ ꯆꯥꯛꯁꯨ ꯆꯥꯗꯦ ꯃꯥꯗꯤ ꯄꯨꯡ ꯆꯥ ꯆꯥꯗꯦꯕ
ꯎꯝ ꯎꯝ ꯑꯍꯟꯗꯨꯔꯣ ꯑꯦ ꯅꯅꯥꯎꯗꯣ ꯑꯦ ꯑꯣ ꯑꯣ ꯆꯥꯛꯁꯨ ꯌꯥꯝ ꯆꯥꯗꯕꯅꯤꯅꯦ ꯆꯥꯔꯒ
ꯈꯖꯤꯛ ꯈꯖꯤꯛ ꯆꯥꯔꯒ ꯌꯦꯔꯨꯝ ꯑꯃꯈꯛꯅꯁꯨ ꯄꯨꯛꯊꯜꯂꯤꯅꯦ ꯃꯗꯤ
ꯑ ꯑꯗꯨꯃꯥꯢꯅ ꯑꯁꯤꯁꯨ ꯇꯧꯔ ꯂꯩꯔꯦ
ꯎꯝ ꯍꯣꯏ ꯑꯗꯨꯗꯣ ꯑꯩ ꯍꯣꯔꯦꯟ ꯍꯣꯔꯦꯟ ꯅꯝꯕꯔ ꯊꯤꯔꯒ ꯍꯥꯏꯕꯤꯔꯀꯦ
ꯑꯣ ꯍꯣꯏ
ꯑꯗꯨ ꯑꯅꯤ ꯑꯍꯨꯝ ꯂꯣꯢꯔꯗꯤ ꯃꯥꯗꯤ ꯆꯥꯕ ꯉꯝꯂꯔꯣꯢ
ꯎꯝ ꯍꯣꯏ ꯑꯗꯨꯃꯥꯏꯅ ꯃꯔꯝꯗꯤ ꯎꯝ
ꯉꯥꯅꯨꯗꯣ ꯑꯗꯨꯃꯥꯢꯅ ꯑꯔꯨꯝ ꯆꯥꯅꯤꯡꯉꯥꯢ ꯊꯝꯁꯤꯔ ꯇꯧꯕꯁꯨ ꯑ ꯃꯊꯤ ꯌꯥꯝꯕꯒꯤ ꯃꯤꯅꯁꯨ ꯀ꯭ꯋꯥꯇꯔꯁꯨ ꯑꯣꯏꯕꯒꯤ ꯅꯨꯡꯉꯥꯏꯇꯕ ꯃꯤ ꯀꯔꯤ ꯀꯔꯤꯁꯨ ꯂꯥꯛꯄ ꯑꯈꯣꯏꯒꯤ ꯑꯗꯨꯝ ꯇꯣꯛꯈ꯭ꯔꯦ ꯃꯄꯥꯟ ꯄꯨꯊꯣꯛꯑꯗꯤ ꯌꯥꯝ ꯍꯔꯥꯎꯋꯦ ꯑꯗꯨꯝ ꯃꯄꯥꯟ ꯄꯨꯊꯣꯛꯑꯅ ꯃꯣꯏꯅ ꯃꯊꯤ ꯄꯪꯐꯥꯏ ꯐꯥꯏꯕꯒꯤ ꯑꯗꯨꯝ ꯐꯖꯗ꯭ꯔꯦ ꯇꯣꯛꯈ꯭ꯔꯁꯦꯅ ꯎꯝ ꯎꯝ ꯑꯣ ꯌꯨꯝꯇ ꯑꯣꯢꯔ ꯐꯕ ꯃꯤ
ꯅꯝꯁꯨ ꯅꯥꯝꯊꯔꯤꯕꯀꯣ
ꯍꯣꯏ ꯑꯗꯨꯒꯤ ꯎꯝ
ꯉꯁꯥꯏ ꯑꯩꯅ ꯍꯥꯏꯕꯗꯨ ꯌꯦꯟꯗꯣ ꯂꯣꯏꯔꯣ ꯑꯗꯨꯅ ꯐꯔꯦ
ꯑꯦ ꯃꯥꯏ
ꯎꯝ ꯍꯁꯤꯛꯇ
ꯀꯗꯥꯏꯗ ꯇꯨꯝꯍꯟꯕ꯭ꯔꯣ ꯂꯧꯁꯪꯁꯨ ꯂꯩꯇꯦ
ꯑꯦ ꯄꯣꯋꯦ
ꯑꯦ
ꯄꯔꯒꯥ ꯑꯗꯨꯝ ꯇꯝꯃ ꯇꯝꯃ ꯅꯥꯄꯤ ꯄꯦꯡꯕ ꯑꯥ ꯐꯤ ꯊꯝꯃꯒ ꯀꯩꯅꯣ ꯇꯧꯕꯁꯤꯔꯣ ꯉ
ꯎꯝ
ꯍꯤ ꯍꯤ
ꯂꯧꯁꯪ ꯂꯥꯏꯕꯗꯨ ꯌꯥꯝ ꯊꯥꯞꯄ꯭ꯔꯣ
ꯑꯥ ꯉꯁꯤꯗꯤ ꯂꯧꯁꯪ ꯊꯥꯞꯄ ꯂꯧꯁꯪ ꯊꯥꯇ꯭ꯔꯗꯤ ꯂꯧꯎꯁꯪꯗ ꯊꯝꯕꯩ ꯌꯥꯕ ꯑꯗꯨꯒꯤ
ꯇꯥꯛ ꯇ ꯄꯖꯈ꯭ꯔꯦ
ꯎꯝ ꯄꯤꯗ꯭ꯔꯤ ꯑꯁꯤ ꯍꯧꯒꯠꯂꯒ ꯄꯤ ꯇꯣꯏꯅꯦ ꯍꯧꯖꯤ ꯃꯥꯁꯦ ꯆꯔꯥ ꯅꯣꯡꯃꯗ ꯆꯔꯥ ꯑꯃ ꯆꯥꯈ꯭ꯔꯗꯤ ꯑꯇꯣꯞꯄꯗꯤ ꯆ ꯅꯤꯡꯗꯦꯅꯦꯍꯦ
ꯊꯤꯕꯣꯡ ꯂꯥꯎꯗꯕꯅꯤꯅ ꯑꯩꯈꯣꯏ ꯏꯆꯥꯁꯤꯡ ꯅꯨꯡꯁꯨꯅꯦ ꯊꯤꯕꯣꯡ ꯂꯥꯎꯗꯦ ꯀꯔꯝꯍꯥꯏꯅ ꯇꯧꯔꯁꯤꯔ ꯈꯪꯗꯦ
ꯑꯣꯝ
ꯃꯤ ꯃꯆꯥꯅ ꯆꯥꯃꯟꯕꯒꯤ ꯆꯩꯕ ꯑꯩꯈꯣꯢ ꯏꯆꯥꯈꯣꯢꯅ ꯆꯥꯃꯅꯗꯕꯒꯤ ꯆꯩꯕ
ꯑꯗꯨꯅꯤ ꯆꯥꯗꯄꯒꯤ ꯑꯃꯨꯛ ꯄꯥꯈꯠꯄ ꯑꯩꯈꯣꯏꯅ ꯆ ꯈꯥꯟꯁꯦꯔ ꯈꯪꯗꯦ
ꯇꯝꯅ ꯇꯝꯅ
ꯎꯝ ꯅꯗ꯭ꯔꯦ
ꯍꯣꯔꯦꯟ ꯄꯨꯡ ꯀꯌꯥꯗ ꯍꯜꯂꯛꯀꯦꯔꯣ
ꯄꯨꯡ ꯑꯈꯣꯏ ꯑꯥ ꯉꯟꯅꯗꯤ ꯍꯟꯅꯌꯦ ꯄꯨꯡ ꯃꯔꯤꯒꯨꯝꯕ ꯇꯥꯔꯗꯤ ꯑꯗꯨꯝ ꯍꯜꯂꯗꯥꯏ
ꯑ ꯍꯣꯏ
ꯗꯨ ꯉꯔꯥꯡꯗꯤ ꯈꯔ ꯊꯦꯡꯉꯍ ꯄꯨꯡꯁꯨ ꯌꯥꯎꯗꯕꯒꯤ ꯐꯣꯟꯁꯨ ꯃꯩ ꯌꯥꯎꯗꯕꯒꯤ ꯑꯗꯨꯝ ꯈ꯭ꯔ ꯊꯦꯡꯅ ꯍꯟꯕ ꯃꯥꯜꯂꯦ
ꯑꯩꯈꯣꯏꯗꯤ ꯀꯔꯤ ꯇꯧꯈ꯭ꯔꯕꯖꯥ ꯂꯣꯏꯅ ꯈꯟꯈ꯭ꯔꯕꯅꯤ
ꯃꯩ ꯌꯣ ꯃꯩ ꯂꯥꯛꯇꯕ ꯃꯨꯠꯈꯤꯕꯒꯤ ꯉꯔꯥꯡ ꯍꯦꯟꯅ ꯂꯥꯛꯑꯒ ꯐꯣꯟ ꯆꯥꯔꯖ ꯇꯧꯔꯝꯃꯒ ꯉꯔꯥꯡꯁꯨ ꯍꯦꯛ ꯂꯥꯛꯑꯒ ꯀꯥꯏꯅ ꯐꯧ ꯇꯛꯄ ꯆꯠꯈꯤꯒꯦꯅ ꯑꯃꯨꯛ ꯆꯠꯈꯤꯕꯒꯤ ꯄꯨꯡ ꯊꯦꯡꯈ꯭ꯔꯦ ꯑꯈꯣꯢꯅ ꯆꯥꯛ ꯆꯥꯕꯗꯣ ꯄꯨꯡ ꯑꯦꯠ ꯍꯦꯟꯈ꯭ꯔꯦ
ꯎꯝ
ꯃꯥꯥꯢꯅ ꯑꯗꯣ ꯂꯣꯢꯔꯒ ꯑꯉꯥꯡ ꯈ ꯆꯥꯎꯔꯣ ꯑ ꯏꯔꯨꯕꯤꯔꯒ ꯑꯗꯨꯝ ꯍꯜꯂꯒ ꯑꯗꯨꯝ ꯇꯨꯝꯈ꯭ꯔꯦ ꯑꯩꯈꯣꯏꯁꯨ
ꯃꯤ ꯌꯥꯝ ꯂꯩꯕ꯭ꯔꯣ ꯅꯣꯢ ꯂꯩꯐꯝꯕꯣ
ꯑ ꯑꯥ ꯎꯝ ꯌꯥꯝꯇꯦꯇ ꯃꯤ ꯈꯪꯗꯦꯅꯦ
ꯐꯣꯔꯇꯤ ꯐꯤꯐꯇꯤꯒꯨꯝꯕꯗꯤ ꯁꯨꯔꯝꯒꯗ꯭ꯔ ꯄꯨꯟꯅ ꯄꯥꯔꯗꯤ
ꯆꯥꯁꯊꯥꯟꯕꯣ
ꯑ ꯑ ꯑꯗꯨꯗꯨꯗꯤ ꯊꯥꯔꯇꯤꯒꯨꯝꯕ ꯈꯛꯇꯅꯤꯗ ꯑꯗꯨꯗ ꯌꯥꯎꯕꯗꯤ ꯑꯗꯨꯗ ꯌꯥꯎꯗꯕꯁꯨ ꯌꯥꯎꯋꯦ ꯈꯣꯟꯖꯥꯎꯗ ꯑꯣꯏꯅ ꯌꯥꯎꯕ
ꯇꯣꯏ
ꯎꯝ ꯁꯨꯡ ꯀꯥ ꯀꯥꯗꯦ ꯑꯩꯈꯣꯏꯗꯗꯤ ꯃꯣꯏꯗ ꯁꯟꯗꯦ ꯑꯣꯏꯁꯨ ꯑꯗꯨꯝ ꯂꯩꯅꯦ ꯌꯨꯝꯗ ꯀꯠꯂꯤꯒꯦꯔꯥ ꯈꯪꯗꯦ
ꯀꯥꯗꯔ ꯑꯦ ꯆꯁꯅ ꯆꯁꯄ ꯈꯣꯢꯒꯤ ꯃꯤꯒꯤ ꯅꯥꯢꯕ꯭ꯔꯣ
ꯑꯣ ꯑꯗꯨ ꯍꯥꯏꯕ ꯑꯅ ꯑꯗꯨꯝ ꯀꯥꯔꯁꯨ ꯌꯥꯕꯕꯨꯣ ꯍꯥꯏꯅ ꯀꯥꯗꯦ
ꯑꯗꯨꯅꯦ ꯂꯨꯄꯥ ꯇꯔꯥ ꯄꯤꯊꯣꯛꯄꯁꯨ ꯄꯥꯝꯃꯨꯕꯖꯥꯠꯅꯤꯅꯦ
ꯑꯗꯣ ꯃꯤꯕꯨꯗꯤ
ꯑꯩꯈꯣꯏꯒꯤ ꯅꯥꯏꯔꯣꯏꯗꯝꯅꯦ ꯄꯨꯡ ꯀ ꯀꯥꯒ ꯗꯣꯝꯅꯦ
ꯎꯝ ꯑꯗꯣ ꯍꯥꯏꯔꯒ ꯇꯥꯗꯦ ꯑꯗꯨꯒꯤ ꯑꯗꯨꯝ ꯑꯈꯣꯏꯗ ꯑꯩꯅ ꯑꯗꯨꯝ ꯅꯨꯡꯇꯤ ꯃꯤ ꯃꯁꯤꯡ ꯄꯥꯕꯁꯦ ꯊꯥꯔꯇꯤꯒꯣ ꯇ꯭ꯋꯦꯟꯇꯤ ꯅꯥꯢ ꯑꯗꯨꯃꯥꯏꯅ ꯑꯗꯨꯝ ꯑꯣꯏꯌꯦ ꯑꯗꯨ ꯅꯨꯡꯊꯤꯟꯗꯗꯤ ꯇ꯭ꯋꯦꯟꯇꯤ ꯇꯨ ꯇ꯭ꯋꯦꯟꯇꯤ ꯊ꯭ꯔꯤ ꯇ꯭ꯋꯦꯟꯇꯤ ꯐꯣꯔ ꯑꯗꯨꯃꯥꯏꯅꯗꯤ ꯑꯗꯨꯝ ꯌꯧꯋꯦ
ꯅꯦ
ꯇ꯭ꯋꯦꯟꯇꯤꯗꯤ ꯗꯨꯝ ꯍꯦꯜꯂꯦ
ꯃꯄꯥꯟ ꯅ ꯉꯛꯇ ꯂꯩꯆꯔ ꯇꯧꯕ꯭ꯔ ꯑꯇꯣꯞꯄꯁꯨ ꯀꯧꯕ꯭ꯔꯣ
ꯇꯥꯎꯗꯦꯗ ꯑꯦ ꯃꯔꯛ ꯃꯔꯛꯇ ꯃꯣꯢꯅ ꯂꯥꯛꯄ ꯀꯥꯟꯗ ꯈ꯭ꯔ ꯑꯗꯨꯝ ꯄꯥꯛ ꯄꯥꯛ ꯀꯧꯗꯦ ꯑꯁꯤ ꯃꯄꯥꯅ ꯑꯗꯨꯝ ꯇꯧꯋꯦ
ꯇꯣꯂꯣꯞꯇꯤ ꯑꯗꯨꯝ ꯆꯥꯡ ꯅꯥꯏꯅ ꯄꯤꯕ꯭ꯔꯥ
ꯑ ꯇꯨꯂꯨꯞꯄꯠꯇꯤ ꯌꯥꯗ꯭ꯔꯁꯨ ꯑꯗꯨꯝ ꯀꯩꯅ ꯑꯍꯥꯟꯕ ꯁꯟꯗꯦꯗ ꯑꯗꯨꯝ ꯄꯤꯌꯦ ꯃꯣꯏꯗꯣ ꯑꯗꯣ ꯍꯟꯗꯛꯁꯦ ꯃꯣꯏꯁꯦ ꯎꯝ ꯀꯩꯅꯣ ꯑ ꯑꯗꯣ ꯀꯣꯟꯅ ꯑꯀꯣꯟꯕꯇ ꯄꯤꯔꯁꯨ ꯌꯥꯢ ꯑꯅꯤꯁꯨꯕꯗ ꯃꯊꯪꯗ ꯄꯤꯔꯁꯨ ꯌꯥꯏꯌꯦ ꯀꯩꯁꯨ ꯀꯥꯏꯗꯦ ꯍꯥꯏꯔꯒ ꯑꯗꯨꯝ ꯑꯍꯥꯟꯕ ꯄꯤꯕꯅꯤꯅ ꯅꯨꯡꯉꯥꯢꯇꯦꯅ ꯍꯥꯏꯅ ꯁꯨꯗ꯭ꯔꯁꯨ ꯈꯔꯥ ꯄꯤꯔꯝꯒꯦꯅ ꯄꯤꯔꯝꯕ
ꯑꯦ
ꯎꯝ ꯁꯨꯗ꯭ꯔꯦ ꯃꯊꯪꯗ ꯍꯥꯞꯆꯤꯜꯂꯛꯀꯗꯧ ꯃꯥꯜꯂ ꯃꯣꯏꯅ
ꯇꯣꯂꯣꯛꯄꯨ ꯁꯣꯠꯇ꯭ꯔꯗꯤ ꯀꯩꯁꯨ ꯀꯥꯢꯗꯦ ꯌꯥꯝꯅꯁꯨ
ꯑ ꯑꯗꯨꯕꯨꯗꯤ ꯇꯋꯥꯌꯦ
ꯃꯣꯢꯁꯨ ꯁꯣꯠꯄꯨꯗꯤ ꯁꯣꯠꯂꯣꯢꯗ ꯅꯣꯢꯁꯨ ꯂꯩ ꯂꯩꯔꯒ ꯂꯩꯕ ꯅꯠꯇꯕꯅꯤꯅꯀꯣ
ꯑꯣ
ꯁꯦꯜꯐ ꯒ꯭ꯔꯨꯞꯗ ꯀꯌꯥ ꯂꯩꯔꯤꯒꯦ
ꯁꯦꯜꯐ ꯒ꯭ꯔꯨꯞꯇꯥ ꯅꯨꯡꯇꯀꯤꯗ ꯂꯧꯕꯗꯣ ꯂꯤꯁꯤꯡ ꯇꯔꯨꯛꯀꯨꯝꯕ ꯂꯩꯔꯝꯈꯤꯅꯤ
ꯅꯦ
ꯑꯗꯨꯒ ꯅꯤꯅꯤꯒꯤ ꯃꯤꯡꯗꯅ ꯀꯨꯟꯊ꯭ꯔꯥ ꯀꯨꯟꯊ꯭ꯔꯥ ꯃꯥꯊꯣꯏꯔꯥ ꯑꯣꯏꯔꯝꯒꯗꯧ ꯃꯥꯜꯂꯦ
ꯑꯦ
ꯑꯗꯨꯃꯥꯢꯅ ꯑꯗꯨ ꯅꯍꯥꯟ ꯀꯩꯅꯣꯒꯤ